ꯍꯜꯂꯣ ꯌꯥꯝ ꯀꯨꯏꯔꯕ ꯃꯇꯨꯡ ꯑꯃꯨꯛ ꯊꯦꯡꯅꯔꯦꯀꯣ
ꯀꯨꯏꯔꯕ ꯃꯇꯨꯡꯗ ꯌꯥꯝ ꯍꯔꯥꯎꯖꯩꯀꯣ
ꯅꯪꯗꯤ ꯀꯔꯤ ꯀꯔꯤ ꯇꯧꯔꯤꯅ‌ꯣ ꯉꯁꯤꯗꯤ
ꯀꯦꯗꯤ ꯇꯧꯗ ꯐꯃꯦ ꯇꯨꯝꯃꯦ ꯇꯨꯝꯃꯦ ꯐꯃꯦ ꯐꯃꯦ ꯐꯃꯦ ꯐꯃꯦ ꯆꯇꯥ ꯑꯦ ꯂꯣꯏꯔꯦ ꯂꯩꯔꯦ
ꯀꯔꯤ ꯍꯥꯏꯕ
ꯐꯝꯃꯦ ꯇꯨꯝꯃꯦ ꯆꯥꯔꯦ ꯍꯩꯅꯧ ꯆꯥꯔꯦ ꯆꯥꯛ ꯆꯥꯔꯦ ꯍꯧꯖꯤꯛ ꯆꯥꯛ ꯇꯣꯛꯔꯒ ꯂꯩꯔꯦ
ꯍꯩꯅꯧ ꯆꯥꯕꯔꯅꯦ
ꯍꯩꯅꯧ ꯆꯥꯏ ꯍꯧꯖꯤꯛꯀꯥꯟꯗꯤ ꯃꯨꯟꯕ ꯃꯇꯝꯅꯤꯗꯅ
ꯑꯗꯨꯕꯨꯗꯤ ꯆꯨꯝꯕꯀ‌ꯣ
ꯑꯁ ꯀꯨꯝꯁꯤꯗꯤ ꯌꯥꯝ ꯆꯥꯕ ꯐꯪꯉꯦꯗ ꯍꯣꯏ
ꯌꯥꯝ ꯐꯩꯅ‌ꯦ ꯑꯗꯨꯗꯤ
ꯉꯁꯤꯗꯤ ꯌꯥꯝ ꯆꯥꯕ ꯐꯪꯉ‌ꯦ
ꯀꯩ ꯏꯟꯁꯥꯡ ꯆꯥꯔꯦꯕ
ꯅ꯭ꯌꯨꯇ꯭ꯔꯤꯂꯥꯗꯣ
ꯑꯥ
ꯑꯗꯨꯒ ꯑꯂꯨꯒ
ꯍꯥꯎꯕꯅ‌ꯦꯗ ꯑꯗꯨꯁꯨ
ꯈꯪꯗ‌ꯦ ꯊꯨꯝ ꯌꯥꯛꯑꯦ
ꯑꯗꯨ ꯑꯗꯨꯕꯨꯗꯤ ꯅꯪ ꯅ ꯌꯥꯝ ꯍꯥꯞꯄꯒꯤꯅꯤꯅ
ꯈꯪꯗ‌ꯦ ꯊꯨꯝꯁ‌ꯦ ꯌꯥꯝꯃꯝꯃꯦ
ꯑꯩꯗꯤ ꯃꯤꯃꯤ ꯃꯤꯃꯤ ꯌꯦꯟꯁꯥꯡ ꯆꯥꯒ‌ꯦ ꯇꯧꯔꯤ
ꯌꯦꯟ
ꯃꯤꯗꯤ ꯋꯥꯏ ꯋꯥꯏꯒꯤ ꯌꯦꯟꯁꯥꯡ ꯆꯥꯒꯦ ꯇꯧꯔꯤ ꯇꯟꯃꯟꯗꯅ
ꯎꯝ ꯑꯦ ꯇꯟꯕ ꯋꯥꯗꯣ ꯇꯟꯕꯒꯤ ꯊꯕꯛꯇꯣ ꯇꯧꯒꯅꯨ ꯀꯩꯅꯣ ꯐꯖꯅ ꯆꯥꯎꯋꯣ ꯆꯥꯛꯇꯣ ꯆꯥꯡ ꯅꯥꯏꯅ ꯆꯥꯎꯋ‌ꯣ ꯅꯁꯥꯗꯣ ꯐꯥꯔꯔꯣꯏꯌꯦ
ꯑꯗꯨꯕꯨꯗꯤ ꯌꯥꯝ ꯆꯨꯝꯃꯀꯣ ꯍꯟꯗꯛ ꯀꯥꯟꯁꯦ
ꯑꯥ
ꯇꯝ ꯑꫭꯏꯕꯩꯔ ꯈꯪꯗꯦ
ꯀꯩꯒꯤ ꯇꯜꯂꯤꯅ‌ꯣ ꯉꯁꯤ ꯕ‌ꯣꯜ ꯂꯩꯕ꯭ꯔꯣ ꯂꯩꯇꯦꯗꯅ
ꯉꯁꯤꯗꯤ ꯂꯩꯇꯦ
ꯎꯝ ꯇꯥ ꯊꯥ ꯇꯥꯡ ꯀꯌꯥꯗ ꯂꯩꯒꯦ
ꯍꯌ‌ꯦꯡ ꯇꯥꯡ ꯌꯥꯝꯒꯅꯤ ꯕꯥꯔꯣ ꯃꯈꯥꯏ ꯒꯨꯝꯕꯗꯀꯣ
ꯑ ꯑꯗꯨꯗꯤ ꯉꯁꯤꯗꯤ ꯐꯖꯅ ꯇꯨꯝꯊꯕ ꯌꯥꯔꯦꯗꯅ ꯀꯩꯅꯣ
ꯉꯁꯤꯁꯦ ꯌꯥꯔꯗꯤ ꯉꯟꯅ ꯇꯨꯝꯃꯅꯤ ꯌꯥꯗ꯭ꯔꯒꯅ ꯃꯇꯝ ꯈꯅ__ ꯂꯦꯝꯕ ꯍꯥꯏꯗꯨꯅꯤ ꯍꯥ ꯉꯟꯅ ꯇꯨꯝꯒꯦ ꯁꯨꯛꯌꯥ ꯌꯥꯗꯦ ꯉꯁꯥꯏ ꯑꯩ ꯍꯧꯖꯤꯛ ꯑꯩ ꯌ ꯌꯥꯝ ꯀꯨꯏꯗ꯭ꯔꯤꯌꯦ ꯍꯧꯒꯠꯄꯗꯣ ꯄꯨꯡ ꯑꯅꯤꯒꯨꯝꯕ ꯑꯃꯨꯛ ꯇꯨꯝꯃ‌ꯦꯕ ꯄꯨꯡ ꯇꯔꯨꯛ ꯑꯗꯨꯋꯥꯏꯗ ꯇꯨꯝꯃꯒ ꯅꯤꯄꯥꯟꯗ ꯗꯨꯝ ꯍꯧꯒꯠꯂꯦꯕ
ꯑꯦꯁ ꯑꯩ ꯁꯅꯥꯕ ꯆꯠꯇ꯭ꯔꯥꯅꯦ
ꯆꯠꯇꯦ ꯂꯩꯌꯦ
ꯑꯩꯅꯗꯤ ꯅꯪ ꯁꯥꯟꯅꯕ ꯆꯠꯂꯝꯒꯅꯤ ꯈꯟꯕꯅꯦ
ꯑꯁ ꯑꯩ ꯅꯣꯡ ꯆꯨꯌꯦꯕ ꯅꯨꯃꯤꯠ ꯆꯨꯞꯄ
ꯑꯣ ꯅꯨꯃꯤꯠ ꯆꯨꯞꯄ ꯅꫭꯡ ꯆꯨꯕꯗꯨꯗ ꯎꯄꯥꯏ ꯂꯩꯇ‌ꯦ ꯍꯥꯏꯌꫭ
ꯂꯣꯏꯅ ꯆꯣꯠꯄꯅ‌ꯦꯀꯣ ꯒ꯭ꯔꯥꯎꯟꯁꯨ ꯇꯜꯂꯕ
ꯎꯝ ꯅꯣꯡ ꯆꯨꯕꯅ ꯐꯔꯦꯗ ꯑꯗꯨꯕꯨꯗꯤ ꯏꯪꯗ꯭ꯔꯣ ꯉꯁꯤꯗꯤ ꯈꯔ ꯅꯨꯡꯉꯥꯏꯔꯝꯒꯅꯤ ꯍꯣꯏ
ꯑꯧ ꯅꯨꯡꯉꯥꯏ ꯌꯥꯝ ꯅꯨꯡꯉꯥꯏ ꯑꯁꯦꯡꯕ ꯌꯥꯝ ꯄ‌ꯦꯜꯂ‌ꯦ ꯌꯥꯝ ꯀꯨꯏꯔ‌ꯦ ꯁꯨꯃꯥꯏꯅ ꯎꯗꯕ
ꯇꯨꯝꯕꯗꯤ ꯈꯨꯠ ꯅꯨꯡꯉꯥꯏ ꯇꯧꯔꯝꯒꯅꯤꯌꯦ
ꯑꯗꯨꯒꯤꯗꯤꯅꯦꯍ ꯑꯩ ꯉꯁꯥꯏ ꯐꯖꯅ ꯇꯨꯝꯃꯦ ꯑꯗꯨꯝ
ꯎꯝ ꯑꯗꯨꯅ ꯄꯨꯡ ꯅꯤꯄꯥꯟꯗ ꯑꯃꯨꯛ ꯍꯧꯒꯠꯂꯕꯅꯤꯅ ꯄꯨꯡ ꯀꯌꯥꯗꯃꯨꯛ ꯇꯨꯝꯗꯣꯏꯅꯣ ꯈꯪꯗ꯭ꯔꯦ ꯍꯧꯖꯤꯛꯇ ꯍꯌꯦꯡ ꯑꯌꯨꯛ ꯇꯨꯝꯗꯧ ꯃꯥꯜꯂꯦ ꯅꯪꯁꯦ
ꯑꯩꯁꯦ ꯌꯥꯝ ꯂꯣꯏꯀꯣ ꯃꯇꯝꯁꯦ
ꯍꯣꯏ
ꯇꯨꯝꯕ ꯃꯇꯝ ꯅꯠꯇꯕꯥ ꯃꯇꯝꯗ ꯇꯨꯝꯃꯒ ꯍꯣꯔꯦꯟ ꯇꯨꯝꯕ ꯃꯇꯝꯗꯅ ꯀꯩ ꯑꯣꯏꯔꯛꯀꯗꯕ ꯈꯪꯗꯦ
ꯁꯤ ꯉꯥꯛꯇꯅꯤꯅꯦ ꯄꯨꯟꯁꯤꯁ‌ꯦ ꯁꯤꯅꯤꯃꯥ ꯑꯩꯁ‌ꯦ ꯁꯤꯅꯤꯃꯥ ꯌꯦꯡꯉꯁꯨ ꯐꯣꯟꯁꯦ ꯇꯣꯏꯅ ꯏꯁꯀ꯭ꯔꯤꯟꯗ ꯑꯗꯨꯝ ꯌꯦꯡꯉꯗꯤꯀꯣ ꯃꯤꯠꯁꯦ ꯗꯨꯝ ꯅꯥꯕꯀꯣ
ꯑꯣꯅꯣꯞ ꯎꯨꯞꯄꯣ
ꯂꯩ ꯂꯩꯔꯝꯕꯅꯦ ꯑꯃꯨꯛꯀ ꯃꯥꯡꯒ꯭ꯔꯦ ꯀꯗꯥꯏ ꯆꯠꯈ꯭ꯔꯕ
ꯃꯣꯟ ꯄꯋꯥꯔ ꯂꯩꯇ꯭ꯔꯁꯨꯀꯣ ꯑꯗꯨꯝ ꯎꯞꯄ ꯌꯥꯕꯅꯦ
ꯍꯌ‌ꯦꯡ ꯍꯡꯆꯤꯠ ꯑꯃꯨꯛ ꯂꯩꯩꯕ ꯇꯥꯔꯦ ꯕꯖꯥꯔ ꯊꯣꯛꯑꯗꯤ ꯅꯠꯇ꯭ꯔꯗꯤ
ꯀ ꯁꯣꯛꯀꯅꯤ
ꯎꯝ
ꯑꯩ ꯍꯦꯛ ꯎꯞꯄꯒꯗꯤ ꯆꯠꯄ ꯌꯦꯡꯕꯅꯦꯅ ꯑꯩꯗꯣ ꯃꯥꯡꯈ꯭ꯔꯕ ꯀꯥꯏ ꯊꯝꯒ꯭ꯔꯕꯅꯣ ꯈꯪꯗ‌ꯦ
ꯅꯣꯏ ꯅꯣꯏꯅꯤ ꯈꯛꯇ ꯂꯩꯔꯒ ꯀꯥꯏꯗ ꯊꯝꯕꯅꯣꯗꯨ ꯃꯐꯝ ꯐꯥꯎ ꯈꯪꯗ꯭ꯔꯗꯤ ꯌꯥꯔꯦꯍꯦ ꯅꯪꯁꯤꯁꯨ
ꯑꯩꯁꯦ ꯌꯥꯗ꯭ꯔꯕꯅꯤꯅꯦ ꯑꯍꯥꯟꯕꯁꯨ ꯅꯠ__
ꯀꯩꯒꯤ ꯌꯥꯗꯔꯤꯕꯅꯣꯅꯦ ꯅꯪ ꯀꯩ ꯊꯕꯛ ꯇꯧꯔꯤꯅꯣ
ꯍꯧꯖꯤꯛꯔꯣ
ꯍꯣꯏ
ꯌꯥꯝ ꯂꯥꯡꯕ꯭ꯔꯣ
ꯍꯣꯏ
ꯑꯁ ꯑꯩꯅ ꯆꯥꯛꯇ ꯏꯟ ꯏꯪꯍꯟꯒ‌ꯦ ꯍꯥꯏꯅ ꯆꯥꯛ ꯊꯗꯣꯛꯔꯤꯕ
ꯎꯝ ꯑꯗꯨꯗꯒꯤꯅꯤ ꯐꯔꯦ ꯅꯪꯅꯦ ꯇꯧꯔꯤꯕ ꯊꯕꯛꯇꯣ
ꯍꯗ ꯀ ꯃꯥꯁꯦ ꯃꯥ ꯑꯩꯁꯦ ꯌꯥꯗ ꯔꯦꯁꯤ
ꯃꯥꯍꯤꯡꯥꯕ꯭ꯔꯥ ꯎꯔꯤꯡ ꯗꯥꯕ꯭ꯔꯥ
ꯃꯍꯥꯏꯍꯤꯡ ꯀꯥꯏ ꯍꯥꯏꯁꯤꯔꯦ ꯎꯔꯤꯡ ꯀꯥꯏꯁꯤꯅ ꯃꯍꯥꯏꯍꯤꯡ ꯎ ꯍꯥꯏꯁꯤꯔꯦ
ꯎꯝꯝ ꯃꯍꯤꯡ ꯎ ꯑꯅꯤꯃꯛ ꯀꯥꯕ꯭ꯔꯥ
ꯃꯅꯤ ꯀꯌꯥ ꯍꯧꯔꯥ ꯄꯈꯪꯒꯤꯤ ꯃꯁꯦ ꯃꯥꯍꯤ ꯀꯗꯧꯔꯤꯦ
ꯅꯨꯄꯤ ꯊꯤꯕ ꯐꯪꯂꯔꯣꯏꯌꯦ ꯅꯨꯄꯥꯅ ꯃꯒꯥꯕ ꯍꯧꯅꯥ ꯑꯗꯨꯗꯅꯤ
ꯌꯥꯝ ꯆꯨꯝꯃꯦꯀꯣ ꯅꯪ ꯍꯥꯏꯕꯗꯣ
ꯅꯨꯄꯤ ꯃꯌꯥꯝꯅ ꯌꯥꯕꯤꯔꯣꯏꯌꯦꯀꯣ
ꯑ
ꯐꯖꯅꯌꯦꯡꯊꯛ ꯑꯣ
ꯎ ꯍꯧꯖꯤꯛ ꯏꯔꯣꯕꯤꯒ ꯈꯔꯗꯤ ꯐ꯭ꯔꯦꯁ ꯑꯣꯏꯍꯦ
ꯅꯨꯡꯉꯥꯏꯔꯕꯣ ꯄꯦꯟꯖꯔꯕꯣ ꯄꯥꯝꯖꯔꯕꯣ ꯋꯥꯈꯜ ꯀꯥꯁꯦ ꯀꯩ ꯀꯩꯅꯣ ꯈꯜꯂꯛꯄꯔꯣ
ꯋꯥꯈꯜꯁꯦ ꯈꯪꯅꯧꯗ ꯅꯧꯁꯜꯂꯛꯏꯍꯦ
ꯌꯥꯝ ꯐꯔꯦꯗꯨꯅ ꯑꯗꯨꯗꯤ
ꯉꯁꯥꯏꯗꯤ ꯌꯥꯗꯕꯅꯤ ꯑꯗꯨꯕꯨ
ꯎꯝ
ꯎ
ꯅꯨꯡꯉꯥꯏꯔꯤꯦꯗꯅ ꯑꯗꯨ ꯑꯣꯏꯔꯗꯤ ꯉꯁꯤ ꯑꯣꯏꯔꯗꯤꯅꯦ ꯑꯗꯨꯗꯤ ꯅꯪ ꯉꯁꯤꯒꯤ ꯇꯨꯝꯃꯔꯣꯏꯗ ꯁꯉꯥꯏ
ꯑꯗꯣ ꯀꯅꯥ ꯑꯩꯒ ꯂꯩꯃꯤꯟꯅꯅꯤꯡꯕ꯭ꯔꯥ ꯌꯦꯡꯗꯣꯏꯅꯦ ꯑꯩ ꯇꯨꯝꯗꯗꯤ
ꯅꯪꯒꯤꯗꯤ ꯃꯤ ꯃꯌꯥꯝ ꯂꯩꯔꯝꯒꯅꯤꯗꯅꯦ ꯄꯔꯦꯡ ꯂꯦꯞꯄꯒ ꯂꯩꯔꯝꯒꯅꯤꯗꯅ ꯅꯪꯒꯤꯗꯤ
ꯀꯥꯏꯗꯒꯤ ꯀꯥꯏꯗꯒꯤꯦ
ꯍ ꯂꯩꯔꯝꯒꯅꯤꯌꯦ ꯑꯩ ꯈꯪꯉꯦ
ꯂꯩꯇꯦ ꯀꯥꯏꯗꯒꯤꯅꯣ ꯋꯥ ꯄꯉꯥꯡ ꯉꯥꯡ ꯂꯩꯔꯦ ꯃꯁꯤꯅ
ꯄꯔꯦꯡ ꯂꯦꯞꯂꯒ ꯂꯩꯔꯝꯒꯅꯤ ꯂꯩꯌꯦ ꯍꯥꯏꯕꯗ ꯑꯩ ꯈꯪꯉꯦ
ꯅꯠꯇꯦ ꯅꯠꯇꯦ ꯅꯪ
ꯈꯪꯉꯦꯕ
ꯍꯌꯦꯡꯗꯤ ꯊꯕꯛ ꯂꯩꯕ꯭ꯔꯣ
ꯂꯩꯇꯦꯗ
ꯑꯇ
ꯍꯣꯏ ꯂꯩꯇ
ꯉꯁꯤ ꯅꯨꯃꯤꯠ ꯆꯨꯞꯄ ꯀꯩꯀꯩꯗꯧꯔꯦ ꯅꯪ
ꯅꯨꯃꯤ ꯆꯣꯞꯄ ꯇꯣꯃꯦ ꯑꯃ ꯉꯁꯥꯏ ꯑꯩ ꯇꯨꯝꯃꯦ ꯍꯥꯏꯗꯅ ꯇꯨꯝꯅꯤꯡꯉꯦ ꯍꯥꯏꯗꯅ ꯑꯗꯨ ꯇꯨꯝꯃꯦ ꯇꯨꯝꯃꯒ ꯍꯧꯒꯠꯂꯦ ꯍꯧꯒꯠꯂ ꯍꯩꯅꯧ ꯆꯥꯔꯦ ꯏꯃꯥꯟꯅꯕꯤ ꯈꯣꯏ ꯃꯗꯤꯀꯣꯏ ꯀꯣꯏ ꯍꯅꯥꯎꯖꯥꯕ ꯑꯗꯨꯝ ꯋꯥꯔꯤ ꯁꯥ ꯁꯥ ꯁꯥꯔꯒ ꯉꯁꯥꯏ ꯕꯖꯥꯔ ꯀꯩꯅ ꯃꯗ ꯍꯥꯏꯕꯗꯣ
ꯍꯣꯏ
ꯁꯠꯇꯦꯕ ꯏꯃꯅꯕꯤꯒꯤ ꯏꯃꯥꯟꯅꯕꯤꯒꯤ ꯀꯩꯅꯣ ꯃꯥꯒꯤ ꯀꯩꯅꯣ ꯎ ꯆꯞꯄ ꯂꯩꯔ ꯁꯦꯟꯗꯕꯗꯣ ꯂꯩꯔꯛꯄꯅꯦꯕ ꯑꯗꯨ ꯐꯖꯕ꯭ꯔꯥ ꯐꯖꯗꯕ꯭ꯔꯥ ꯆꯥꯕ꯭ꯔꯥ ꯆꯥꯕ꯭ꯔꯥ ꯑꯩꯈꯣꯏ ꯌꯦꯡꯅꯤꯡꯕꯅꯤꯕꯀꯣ
ꯎꯝ
ꯑꯗꯨ ꯃꯇꯨꯡꯗ ꯑꯃꯨꯛ ꯐꯝꯃꯦ ꯑꯃꯨꯛ ꯋꯥꯔꯤ ꯁꯥꯟꯅꯔꯦ ꯃꯝꯁꯤꯜꯂꯛꯑꯦ ꯏꯟꯖꯥꯡ ꯊꯣꯡꯉꯦ ꯍꯧꯖꯤꯛ ꯆꯥꯛ ꯆꯥꯔꯦ ꯍꯧꯖꯤꯛ ꯐꯝꯃꯤ ꯂꯣꯏꯔꯦ ꯑꯩꯒꯤ ꯊꯕꯛ ꯀꯩꯝꯇ ꯇꯧꯗ ꯇꯟꯗꯅ
ꯎꯝ ꯌꯥꯏ ꯌꯥꯏ ꯌꯥꯏ ꯅꯪ ꯋꯥꯈꯜꯂꯣꯟꯗ ꯑꯩꯅ ꯌꯥꯏ
ꯎ ꯀꯩꯒꯤꯔꯤ ꯌꯥꯔꯤꯅꯣ ꯇꯦ
ꯌꯥꯏ ꯀꯩꯅꯣ ꯀꯩꯒꯤꯌꯥꯗꯩꯅꯣ
ꯌꯥꯔꯦꯅꯣ
ꯄꯨꯡ ꯀꯌꯥꯗ ꯇꯨꯝꯗꯩꯅ ꯍꯧꯔꯦ
ꯈꯪꯗ꯭ꯔꯦ ꯄꯨꯡ ꯀꯌꯥ ꯇꯨꯝꯗꯣꯏ ꯅꯣ ꯑꯩꯁꯨ ꯈꯪꯗꯦ ꯄꯨꯡ ꯀꯌꯥꯗ ꯇꯨꯝꯗꯣꯏꯅꯣ ꯍꯥꯏꯕꯗ ꯅꯪꯅ ꯍꯥꯏꯕꯤꯒꯦꯔꯥ
ꯑꯩꯅ ꯍꯥꯏꯕꯤꯌꯨ ꯍꯥꯏꯔꯗꯤ ꯇꯨꯝꯒꯅꯨ ꯍꯥꯏꯔꯛꯀꯅꯤ
ꯀꯔꯤ
ꯃꯤ ꯌꯥꯝ ꯂꯩꯔꯦ ꯃꯥꯂꯦ ꯃꯤ ꯌꯥꯝ ꯂꯩꯔꯦ ꯃꯥꯜꯂꯦꯀꯣ
ꯑ ꯂꯩꯕꯅꯦ ꯑꯩꯅ ꯅꯠꯇ꯭ꯔꯦ ꯑꯗꯨꯗꯤ ꯑꯩ ꯀꯩꯝꯇ ꯍꯥꯏꯅꯤꯡꯉꯥꯏ ꯂꯩꯇ꯭ꯔꯦ ꯀꯃꯥꯏꯅ ꯍꯥꯏꯗꯣꯏꯅꯣ ꯈꯪꯗ꯭ꯔꯦ
ꯍꯥꯏꯔꯣ ꯍꯥꯏꯔꯣꯅ ꯍꯥꯏꯔꯣꯅ
ꯑꯩꯒꯤ ꯀꯥꯗꯨꯗꯤ ꯂꯩꯇꯦ ꯃꯤꯒꯤ ꯀꯥꯗꯨꯅꯦ
ꯑꯣꯣ ꯅꯪ ꯀꯥꯗꯗꯤ ꯏ ꯂꯩꯇꯦ
ꯍꯣꯏ
ꯑꯗꯨꯗꯤ ꯌꯥꯝ ꯐꯩꯅꯦ
ꯏꯅꯥꯎꯄꯥ ꯂꯥꯛꯑꯦ ꯑꯗꯨ ꯑꯗꯨ ꯑꯩꯅ ꯋꯥꯔꯤꯁ ꯍꯟꯗꯕ ꯃꯉꯣꯟꯗꯗꯤ
ꯎꯝ
ꯎꯝ ꯎꯝ
ꯑ ꯈꯪꯉꯗꯤ
ꯑꯇꯣꯞꯄꯗꯤ ꯑꯩꯅ ꯅꯠꯇ꯭ꯔꯔꯤꯗꯅ
ꯎꯝ ꯌꯥ ꯑꯩꯁꯦ ꯊꯨꯝꯁꯨ ꯂꯣꯏꯁꯤꯜꯂꯛꯑꯦ ꯊꯨꯝ ꯂꯩꯣꯏꯅꯤꯡꯉꯥꯏꯒꯤ ꯂꯩꯕꯅꯤ ꯑꯗꯨꯕꯨ ꯕꯖꯥꯔ ꯀꯨꯝꯕ ꯇꯟꯕꯗꯨꯗꯀꯣ
ꯑ ꯃꯦꯒꯤ ꯀꯩꯅꯣꯗꯨꯗꯤ ꯊꯨꯝ ꯍꯥꯥꯞ
ꯑ ꯅꯨꯃꯤꯠ ꯈꯔꯅꯤꯒꯤꯗꯤ ꯂꯩꯗ ꯑꯩꯅ ꯍꯥꯏꯖꯤꯟ ꯍꯥꯏꯕ ꯋꯥꯅꯤꯗ ꯈꯔꯕꯨꯗꯤ ꯂꯩꯔ
ꯍꯥꯞꯄꯗꯤ ꯌꯥꯝ ꯀꯩꯅꯣ ꯇꯧꯕꯅꯦꯕ ꯃꯩꯒꯤꯒꯨꯝꯕꯗꯗꯤ ꯊꯨꯝ ꯍꯥꯞꯄꯗꯣ
ꯌꯥꯛꯄꯅꯤ ꯅꯠꯇ꯭ꯔꯥ
ꯌꯥ ꯌꯥꯎꯄꯅꯤꯍꯣꯏ ꯍꯥ ꯄꯁꯨꯌꯥ ꯑꯩꯗꯤ ꯃꯒꯤ ꯃꯗꯤ ꯆꯅꯤꯡꯗꯦꯗ ꯇꯜꯂꯦ ꯃꯅꯝ ꯐꯥꯎ ꯅꯝꯅꯤꯡꯗꯦ
ꯑꯦ ꯅꯪ ꯋꯥꯏ ꯋꯥꯏ ꯆꯥꯗꯦ
ꯎꯝ ꯆꯥꯅꯤꯡꯗꯦ ꯆꯥꯕ ꯆꯥꯏꯑꯦꯕꯀꯣ ꯅꯍꯥꯟ ꯅꯍꯥꯟꯗꯣ ꯑꯩ ꯏꯊꯟꯗ ꯂꯩꯕ ꯃꯇꯝꯗ ꯑꯩ ꯀꯨꯏꯔꯗꯅ ꯁꯤꯗ ꯂꯩꯔꯛꯄꯗꯣ ꯑꯗꯨ ꯆꯥꯛꯁꯦ ꯊꯣꯡꯅꯤꯡꯗ꯭ꯔꯦ ꯑꯗꯨ ꯆꯥꯕꯗ ꯆꯥꯕꯗ ꯆꯥꯕꯗ ꯃꯅꯝ ꯐꯥꯎ ꯅꯝꯅꯤꯡꯗ꯭ꯔꯦ ꯍꯧꯖꯤꯛ ꯀꯥꯟꯗꯤ
ꯑꯁ ꯑꯩꯁꯨ ꯑꯗꯨ ꯃꯉꯥꯏ
ꯉꯝꯅꯤꯡꯗ꯭ꯔꯦ ꯆꯥꯅꯤꯡꯗ꯭ꯔꯦ
ꯊꯣꯡꯉꯒ ꯆꯥꯕꯗꯤ ꯌꯥꯝ ꯍꯥꯎꯇꯦꯀꯣ ꯌꯥꯝ ꯇꯣꯏꯅ ꯆꯥꯗꯦ ꯑꯗꯨꯕꯨ ꯃꯣꯔꯣꯛ ꯃꯣꯔꯣꯛꯇꯣ ꯃꯣꯔꯣꯛ ꯑꯃꯦꯠꯄꯒ ꯑꯄꯤꯛꯄꯒ ꯆꯥꯔꯗꯤꯀꯣ ꯁꯤꯡꯖꯨꯗꯣ
ꯑꯣ ꯍꯣꯏ ꯑꯗꯨꯅ ꯈꯔ ꯍꯥꯎꯕꯅꯦ ꯍꯣꯏ ꯃꯤꯃꯤꯒꯨꯝꯕꯗ ꯁꯤꯡꯖꯨꯒꯨꯝꯕꯗꯤ ꯆꯥꯏꯌꯦ ꯑꯗꯨꯕꯨ ꯍꯧꯔꯒ ꯆꯥꯕꯗꯤ ꯆꯥꯅꯤꯡꯗꯦꯕ ꯑꯩ ꯃꯅꯝꯗꯣ ꯅꯝ ꯊꯤꯑꯦꯕ ꯃꯣꯏ ꯃꯦꯒꯤꯒꯨꯝꯕ ꯃꯤ ꯃꯤꯒꯨꯝꯕ ꯍꯧꯔꯗꯤ ꯌꯥꯝ ꯃꯅꯝꯗꯣ ꯌꯥꯝ ꯀꯜꯂꯤꯗꯅ ꯅꯝ ꯊꯤꯑꯦꯕꯥ ꯑꯗꯣ ꯑꯩꯗꯤ ꯑꯩꯗꯤ ꯄꯥꯝꯗ꯭ꯔꯦ ꯅꯍꯥꯟꯒꯗꯤ ꯌꯥꯝ ꯄꯥꯝꯃꯒ ꯆꯠꯂꯝꯕꯅꯦꯕꯀꯣ ꯈꯤꯔꯦꯕ ꯆꯥꯃꯟꯕꯒꯤ
ꯎꯝ
ꯑꯗꯨꯒꯤꯅꯤ ꯆꯥꯛꯇꯣ ꯊꯣꯡꯅꯤꯡꯗꯕꯅꯤꯅ ꯃꯤ ꯃꯦꯒꯤ ꯆꯥꯔꯒꯥ ꯀꯣ ꯆꯠꯂꯦ ꯑꯗꯨꯝ ꯆꯠꯄꯅꯤ ꯅꯀꯣ
ꯑꯩꯅ ꯍꯣꯁꯇꯦꯜ ꯂꯩꯔꯤꯕ ꯃꯇꯝꯗꯗꯤ
ꯏꯃꯥꯟꯅꯕ ꯑꯩꯒꯤ ꯔꯨꯝꯃꯦꯠ ꯑꯃꯒ ꯀꯥꯔꯇꯨꯟ ꯀꯥꯔꯇꯨꯟ ꯂꯧꯕꯅꯤꯅꯦ ꯕꯣꯛꯁ ꯕꯣꯛꯁꯇꯣ
ꯎꯝ ꯑꯀꯣꯏ ꯑꯩꯉꯣꯟꯗꯒꯤ ꯅꯪ ꯍꯦꯜꯃꯅꯤ ꯍꯖꯤꯛ
ꯑꯁ ꯐꯖꯅꯥꯅ ꯂꯧꯕꯅꯦ ꯏꯕꯅꯤꯁꯦ ꯃꯦꯒꯤ ꯃꯦꯒꯤ ꯁꯨ ꯂꯧꯒꯅꯤ ꯅꯨꯗꯜꯁꯨ ꯂꯧꯒꯅꯤ ꯃꯈꯟ ꯃꯈꯟꯒꯣ
ꯑꯣ
ꯑꯗꯨꯒꯤ
ꯀꯔꯤ
ꯌꯥꯝ ꯌꯥꯝ ꯅꯨꯡꯁꯤꯕꯅꯤꯗ ꯃꯇꯝꯗꯣ
ꯌꯥꯝꯅ ꯀꯥꯡꯈꯣꯡ ꯆꯥꯏꯗ ꯅꯣꯏꯁꯦ
ꯁꯦꯡꯕ꯭ꯔꯣ
ꯑꯁꯦꯡꯕꯩꯅꯦ
ꯎꯝ ꯑꯗꯨꯗꯤ ꯌꯥꯏ ꯀꯣ ꯈꯔ ꯇꯞꯀꯦ ꯀꯣ
ꯌꯥꯏꯀꯣ ꯆꯥꯅꯤꯡꯉꯕꯣ ꯆꯥꯒꯦ ꯍꯥꯏꯔꯗꯤ ꯍꯥꯟꯅ ꯆꯥꯔꯣ
ꯆꯥꯔꯒ ꯇꯧꯔꯤꯕꯅꯤꯅꯦ ꯏꯕꯦꯝꯃ
ꯆꯥꯔꯒꯗꯤ ꯇꯧꯔꯅꯨ ꯃꯔꯝ ꯃꯈꯣꯜꯗꯣ ꯌꯥꯝ ꯀꯜꯂꯦ
ꯆꯥꯔꯒ ꯇꯥ